ꯍꯜꯂꯣ
ꯍꯜꯂꯣ
ꯀꯩꯗꯧꯔꯝꯃꯤꯅꯣ
ꯑꯩꯁꯦ ꯀꯩꯁꯨ ꯇꯧꯗꯦ ꯆꯥꯛ ꯂꯥꯝꯃꯦꯅ ꯇꯨ ꯑꯦꯛꯁ ꯏꯁꯄꯥꯏꯁꯤꯗꯣ ꯑꯗꯨꯏꯗꯣ ꯍꯧꯔꯒ ꯆꯥꯒꯦꯅ ꯇꯧꯕꯅꯦ ꯃꯣꯔꯣꯛ ꯑꯁꯥꯕꯤꯗꯣ ꯅꯪꯗꯤ ꯀꯩꯗꯧꯔꯤꯅꯣ
ꯑꯣ ꯑꯩꯁꯨꯅꯦ ꯇꯨ ꯑꯦꯛꯁꯦ ꯍꯧꯔꯝꯒꯦꯅ ꯇꯧꯔꯝꯃꯤꯅꯦ ꯆꯞ ꯃꯥꯟꯅꯩ ꯏꯕꯥꯅꯤꯖꯦ
ꯑꯣ ꯑꯗꯨꯗꯤ ꯅꯪꯒꯤ ꯇꯨ ꯑꯦꯛꯁꯇꯨ ꯀꯩꯀꯩ ꯍꯥꯞꯇꯣꯏꯅꯣ ꯑꯇꯣꯞꯄ ꯀꯩꯀꯩ ꯍꯥꯞꯀꯗꯣꯏꯅꯣ ꯅꯪ ꯇꯨ ꯑꯦꯛꯁꯇꯨ ꯆꯥꯕ ꯉꯝꯕ꯭ꯔꯣ ꯑꯗꯨꯝ ꯅꯪ ꯅꯠꯇ꯭ꯔꯒꯅ ꯇꯨ ꯑꯦꯛꯁꯇꯣ ꯑ ꯌꯥꯝ ꯍꯥ ꯃꯍꯤꯗꯣ ꯐꯨꯠꯇꯕꯤꯗ ꯑꯗꯨꯝ ꯁꯧꯍꯜꯂꯒ ꯇꯣꯛꯀꯗ꯭ꯔꯣ ꯅꯠꯇ꯭ꯔꯒꯅ ꯄꯨꯜꯂꯞ ꯍꯥꯞꯆꯤꯟꯒꯗ꯭ꯔꯣ ꯅꯪ ꯀꯃꯥꯏꯅ ꯇꯧꯒꯅꯤ
ꯇꯨ ꯑꯦꯛꯁꯦ ꯐꯥꯔꯁꯇꯅꯦ ꯃꯥ ꯑ ꯑꯩꯁꯦ ꯁꯣꯁꯁꯦꯁ ꯂꯧꯁꯜꯂꯨꯔꯦꯕꯀꯣ ꯉꯔꯥꯡꯁꯦ ꯑꯗꯨꯒꯤꯅꯦ ꯁꯣꯁꯦꯁꯁꯤ ꯍꯥꯟꯅ ꯊꯣꯡꯉꯅꯤ ꯍꯥꯟꯅ ꯉꯧꯔꯅꯦꯕꯀꯣ
ꯑꯗꯨꯗꯤ ꯅꯪ ꯁꯣꯁꯦꯁꯇꯣ ꯑꯗꯨꯁꯨ ꯍꯥꯞꯄꯅꯤꯗꯅ ꯑꯗꯣ ꯑꯩꯅ ꯄꯥꯝꯕꯗꯤꯅꯦ ꯑꯗꯨꯝ ꯇꯨ ꯑꯦꯛꯁꯇꯣ ꯐꯨꯠꯄꯗ ꯌꯥꯎꯗꯕꯤꯗ ꯑꯃ ꯀꯣꯟꯅ ꯑꯣꯏꯅ ꯃꯁꯂꯥꯗꯣ ꯍꯥꯞꯆꯤꯟꯕꯤꯗꯨ ꯈꯪꯕ꯭ꯔꯥ ꯑꯗꯨꯃꯥꯏꯅ ꯇꯧꯕꯅ ꯍꯦꯟꯅ ꯍꯥꯎꯔꯣꯏꯗ꯭ꯔꯣ
ꯑꯗꯨꯃꯥꯏꯅ ꯇꯧꯗꯣꯏꯅꯦ ꯀꯅꯥꯅ ꯐꯨꯠꯆꯟꯅꯤ ꯍꯥꯏꯒꯦ ꯅꯉꯣꯟꯗ
ꯑꯣ ꯑꯗꯨꯃꯥꯏꯅ ꯇꯧꯕꯗꯣ ꯑꯩꯈꯣꯏꯁꯨ ꯇꯧꯗꯣꯏꯅꯦ ꯑꯗꯨꯃꯥꯏꯅ ꯑꯗꯨꯅ ꯍꯥꯎꯗꯣꯏ ꯃꯥꯜꯂꯦꯕ
ꯅꯣꯏꯁꯨ ꯑꯗꯨꯃꯥꯏꯅ ꯇꯧ ꯌꯥꯝ ꯍꯥꯎꯕꯅꯦ ꯑꯗꯨꯅ ꯍꯦꯟꯅ ꯍꯥꯎꯕꯅꯦ
ꯑꯣ ꯑꯗꯨꯃꯥꯏꯅ ꯇꯧꯔꯒ ꯆꯥꯕꯗꯣ ꯅꯪ ꯀꯌꯥꯝ ꯆꯥꯕ ꯉꯝꯒꯦ ꯊ꯭ꯔꯤ ꯑꯦꯛꯁꯇꯤ ꯅꯪ ꯆꯥꯕ ꯉꯝꯕ꯭ꯔꯣ
ꯉꯝꯃꯦ ꯑꯗꯨꯝ ꯅꯪ ꯃꯣꯔꯣꯛ ꯆꯥ ꯍꯩꯔꯗꯤ ꯑꯗꯨꯝ ꯍꯩꯅꯤ ꯅꯪ ꯅꯪꯅ ꯃꯣꯔꯣꯛ ꯆꯥꯕ ꯍꯩꯇ꯭ꯔꯗꯤ ꯈꯪꯗ꯭ꯔꯦꯀꯣ
ꯑꯩꯗꯤ ꯃꯣꯔꯣꯛ ꯆꯥꯕꯗꯣ ꯍꯥꯟꯅꯗꯤ ꯌꯥꯝ ꯉꯝꯒꯤꯕꯅꯦ ꯑꯗꯣ ꯍꯧꯖꯤꯛ ꯍꯩꯔꯝꯒꯗ꯭ꯔꯥ ꯍꯩꯔꯝꯃꯣꯏꯗ꯭ꯔꯥ ꯍꯥꯏꯕꯗꯨꯗꯤ ꯑꯩ ꯍꯧꯖꯤꯛ ꯆꯥꯕ ꯆꯥꯗꯕ ꯀꯨꯏꯔꯕꯅꯤꯅ ꯈꯪꯗꯦ ꯑꯗꯣ ꯍꯧꯖꯤꯛ ꯆꯥꯔꯒ ꯑꯩ ꯇꯦꯁ ꯇꯧꯔꯒ ꯌꯦꯡꯒꯗꯣꯏꯅꯦ
ꯍꯣꯔꯦꯟ ꯆꯥꯕ ꯀꯥꯟꯗ ꯚꯤꯗꯤꯑꯣ ꯀꯣꯜ ꯇꯧꯅꯖꯤꯔꯣ ꯍꯨ ꯍꯥ ꯀꯥꯝꯃꯒ ꯌꯦꯡꯅꯖꯤꯔꯣ ꯁꯛꯁꯦ
ꯑꯦ ꯌꯥꯏꯌꯦ ꯌꯥꯏꯌꯦ ꯌꯦꯡꯅꯁꯦ ꯑꯗꯨꯏꯗꯨꯒ ꯅꯥꯟꯅ ꯆꯥꯊꯁꯦ ꯀꯌꯥꯝ ꯆꯥꯕ ꯆꯦꯂꯦꯟꯁ ꯇꯧꯁꯤꯔꯣ ꯚꯤꯗꯤꯑꯣ ꯀꯣꯜꯗ
ꯌꯥꯏꯑꯦ ꯅꯠꯇ꯭ꯔꯒ ꯅꯪ ꯁꯣꯁꯦꯖꯦ ꯀꯛꯊꯠꯅꯤꯡꯕ꯭ꯔꯥ ꯅꯠꯇ꯭ꯔꯒ ꯑꯁꯥꯡ ꯁꯥꯡꯕꯗ ꯍꯥꯞꯅꯤꯡꯒꯦ
ꯑꯥ ꯀꯛꯊꯠꯁꯦ ꯈꯔ ꯈꯔ ꯌꯥꯝ ꯌꯥꯝ ꯅꯠꯇꯕꯤ ꯑꯅꯤ ꯑꯅꯤꯃꯨꯛ ꯊꯣꯛꯄ ꯅꯠꯇ꯭ꯔꯒꯅ ꯑꯍꯨꯝ ꯑꯍꯨꯝ ꯊꯣꯛꯄ ꯑꯃꯗ ꯇꯧꯁꯦ ꯌꯥꯝ ꯑꯥ ꯇꯦꯟꯕꯗꯨꯁꯨ ꯄꯥꯝꯗꯦ ꯑꯗꯨꯗꯨꯒ ꯌꯥꯝ ꯁꯥꯡꯕ ꯄꯨꯂꯞꯇꯨꯁꯨ ꯄꯥꯝꯗꯤꯌꯦ
ꯌꯥꯏ ꯌꯥꯏꯌꯦ ꯕꯥꯍꯨꯕꯂꯤ ꯌꯥꯝ ꯐꯩ ꯌꯦꯔꯨꯝꯗꯣ ꯂꯧꯕ ꯆꯠꯄꯤꯌꯨꯅꯦ
ꯍꯣꯏ ꯍꯣꯏ ꯃꯥꯗꯣ ꯂꯧꯕ ꯆꯠꯍꯟꯒꯅꯤꯕꯀꯣ ꯑꯗꯨꯗꯨꯒ ꯇꯧꯒꯅꯤ ꯑꯗꯣ ꯅꯪꯗꯤ ꯀꯃꯥꯏꯅ ꯑꯥ ꯉꯁꯥꯏ ꯑꯌꯨꯛꯀꯤ ꯅꯪ ꯀꯩ ꯀꯩ ꯇꯧꯒꯦ ꯆꯥꯛꯀꯤ ꯆꯥꯈꯤꯕ꯭ꯔꯣ ꯀꯩ ꯏꯟꯖꯥꯡ ꯆꯥꯒꯦ
ꯑꯩ ꯆꯥꯛ ꯆꯥꯗꯤꯌꯦ ꯑꯝꯇ ꯕꯍꯨꯕꯂꯤꯒ ꯅꯪꯒ ꯀꯩꯅꯣ ꯌꯦꯔꯨꯝ ꯂꯧꯃꯤꯟꯅꯔꯨꯆꯣ ꯆꯠꯂꯣ
ꯑꯣ ꯀꯥꯏꯗꯒꯤ ꯂꯧꯔꯣ ꯍꯥꯏꯅꯣ ꯅꯪꯒꯤ ꯀꯥꯗꯒꯤꯔꯣ ꯕꯥꯍꯨꯕꯂꯤ ꯏꯕꯥꯟꯅꯤ ꯆꯠꯇꯣꯏꯁꯤꯕꯣ
ꯍꯣꯏ ꯗꯨꯀꯥꯟ ꯃꯈꯥꯗ ꯂꯩꯕꯗꯣ ꯑꯗꯨꯗꯒꯤ ꯂꯧꯋꯣ ꯑꯗꯨꯒ ꯃꯣꯏꯒꯤ ꯁꯦꯜꯐ ꯃꯈꯥꯗꯣ ꯁꯦꯜꯐꯀ ꯀꯩꯀꯥ ꯁ꯭ꯄꯨꯟꯒ ꯅꯨꯡꯀꯥ ꯈꯣꯡꯎꯞꯀ ꯊꯝꯕꯗꯣ
ꯑꯥꯎ ꯈꯪꯉꯦ
ꯑꯗꯨ ꯃꯈꯥꯗ ꯂꯩꯕꯅꯦꯕꯀꯣ ꯅꯠꯇ꯭ꯔꯒ ꯅꯪ ꯌꯦꯔꯨꯝ ꯀꯌꯥ ꯂꯩꯒꯦ
ꯌꯦꯔꯨꯝ ꯑꯃꯈꯛꯇ ꯂꯩꯌꯦ ꯑꯗꯨ ꯌꯥꯒꯗ꯭ꯔꯣ
ꯑꯃꯈꯛꯇꯗꯤ ꯌꯥꯔꯣꯏꯍꯦ ꯂꯧꯕ ꯆꯠꯂꯣ ꯁꯣꯁꯦꯁ ꯉꯧꯔꯤꯉꯩꯗ ꯄꯨꯟꯅ ꯉꯧꯁꯜꯂꯁꯦ ꯄꯨꯔꯛꯑꯣ
ꯑꯗꯨꯅꯦ ꯑꯗꯣ ꯑꯁ ꯑꯩꯗꯤ ꯑꯃꯨꯛ ꯆꯪꯉꯛꯑꯥꯒꯗꯤ ꯑꯩꯒꯤ ꯃꯈꯣꯟꯗꯣ ꯑꯩꯗꯤ ꯑꯣ ꯐꯤꯁ ꯑꯋꯥꯔ ꯃꯇꯝꯗ ꯃꯈꯣꯟ ꯇꯥꯕ ꯌꯥ ꯗꯤꯌꯦ ꯑꯗꯣ ꯕꯥꯍꯨꯕꯂꯤ ꯈꯛꯇ ꯆꯠꯍꯟꯕꯗꯤ ꯌꯥꯗꯕ꯭ꯔꯣ
ꯕꯍꯨꯕꯂꯤꯗꯨ ꯏꯀꯥꯏ ꯍꯥꯏ ꯀꯥ ꯆꯪꯕ ꯃꯉꯣꯟꯗ ꯀꯅꯥ ꯇꯝꯅꯕ ꯂꯩꯒꯦ ꯈꯪꯗꯦ ꯀꯅꯥꯝ ꯂꯩꯍꯧꯗꯕꯗꯨꯗ
ꯀꯅꯥꯝꯁꯨ ꯂꯩꯔꯣꯏ ꯃꯥ ꯆꯠꯂꯣ ꯍꯥꯏꯌꯣ ꯏꯀꯥꯏ ꯏꯀꯥꯏꯗꯕꯤꯗ ꯃꯥꯒꯤ ꯑꯣꯐꯤꯁ ꯑꯋꯥꯔ ꯃꯥꯁꯨ ꯑꯣꯐꯤꯁꯀꯤ ꯃꯇꯝꯗꯣ ꯇꯧꯔ ꯇꯧꯔꯒ ꯆꯠꯂꯣ ꯍꯥꯏꯈꯣꯋꯣ
ꯕꯍꯨꯕꯜꯂꯤ ꯃꯥ ꯂꯥꯛꯑꯣ ꯍꯥꯏ ꯆꯠꯂꯣ
ꯑꯗꯨ ꯅꯪ ꯀꯔꯤꯒꯤꯅꯣ ꯅꯪꯅ ꯑꯩꯉꯣꯟꯗ ꯋꯥ ꯉꯥꯡꯗꯕꯤꯗ ꯃꯤꯉꯣꯟꯗ ꯑꯣꯏꯅ ꯑꯃꯨꯛ ꯉꯥꯡꯉꯤꯗꯨꯕꯨ ꯑꯩꯅ ꯑꯗꯨꯃꯥꯏꯅ ꯇꯧꯕꯗꯣ ꯅꯉꯣꯟꯗ ꯌꯥꯏ ꯍꯥꯏꯕ꯭ꯔꯣ ꯌꯥꯗꯦ ꯍꯥꯏꯕ꯭ꯔꯣ
ꯌꯥꯗꯦ ꯍꯥꯏꯌꯦ ꯃꯦꯗꯥꯝ
ꯑꯗꯨ ꯅꯪ ꯃꯦꯗꯥꯝꯅ ꯍꯥꯏꯕ ꯏꯟꯗ꯭ꯔꯒꯗꯤ ꯅꯪ ꯄꯅꯤꯁꯃꯦꯟ ꯐꯪꯅꯤꯡꯕ꯭ꯔꯥ
ꯐꯪꯅꯤꯡꯗꯤꯌꯦ ꯃꯦꯗꯥꯝ
ꯐꯪꯅꯤꯡꯉꯦ ꯍꯥꯏꯕ
ꯐꯪꯅꯤꯡꯗꯦ ꯃꯦꯗꯥꯝ
ꯑꯗꯨꯗꯤ ꯍꯥꯏꯕ ꯏꯜꯂꯨꯀꯣ ꯍꯌꯦꯡ ꯃꯈꯩꯗꯤ ꯅꯪ ꯉꯁꯤꯅ ꯈꯪꯗꯕꯒꯤ ꯑꯣꯏꯈ꯭ꯔꯁꯨ ꯍꯌꯦꯡꯈꯩ ꯑꯗꯨꯃꯥꯏꯅ ꯇꯧꯕ ꯌꯥꯗꯦꯀꯣ ꯅꯪ
ꯎꯝ ꯈꯥꯡꯁꯦ ꯂꯣꯏ ꯅꯞꯄꯦ ꯀꯩꯗꯧ ꯀꯃꯥꯏꯅ ꯇꯧꯅꯤ ꯁꯤꯗꯤ
ꯈꯥꯡꯗꯣ ꯈꯥꯡ ꯍꯥꯏꯕ꯭ꯔꯣ
ꯎꯝ
ꯈꯥꯡꯗꯣ ꯅꯞꯁꯜꯂꯤ ꯍꯥꯏꯔꯣ ꯅꯪꯒꯤ ꯍꯥꯏꯗꯣ
ꯎꯝ ꯁꯣꯁꯦꯁꯇꯨ ꯂꯣꯏ ꯅꯞꯄꯦꯝꯃꯤ ꯀꯩꯅꯣꯅꯦ ꯅꯪꯒꯤꯁꯤꯕꯣ ꯉꯧꯕ ꯌꯥꯝ ꯅꯨꯡꯉꯥꯏꯇꯦꯃꯤ
ꯅꯪꯅ ꯀꯩꯅꯣ ꯍꯥꯞꯄꯧꯗ꯭ꯔꯕ꯭ꯔꯣ ꯅꯪꯅ ꯊꯥꯎ ꯍꯥꯞꯇꯕ꯭ꯔꯣ ꯀꯃꯥꯏꯅ ꯅꯞꯁꯟꯈ꯭ꯔꯤꯅꯣ ꯑꯗꯨꯕꯣ
ꯊꯥꯎ ꯍꯥꯞꯄꯤꯅꯦ ꯀꯩꯅꯣ
ꯑꯗꯨꯗꯤ ꯃꯩꯗꯨ ꯈꯔ ꯂꯩꯊꯔꯒ ꯇꯧꯕ ꯌꯥꯕ꯭ꯔꯥ ꯌꯦꯡꯉꯣ ꯅꯪ ꯃꯨꯟꯅ ꯌꯦꯡꯉꯣ ꯅꯠꯇ꯭ꯔꯗꯤ ꯌꯥꯔꯔꯣꯏꯅꯦ ꯂꯣꯏ ꯅꯞꯁꯤꯟꯈ꯭ꯔꯗꯤ ꯍꯥꯎꯔꯔꯣꯏꯅꯦ
ꯏꯊ ꯌꯥꯟꯗ꯭ꯔꯤ ꯃ ꯇꯧꯔꯤꯁꯤꯔꯤꯕꯣ
ꯑꯗꯨ ꯀꯔꯤꯒꯤꯅꯣ ꯅꯪ ꯑꯣꯐꯤꯁ ꯑꯋꯥꯔꯗ ꯃꯤ ꯂꯥꯡꯍꯜꯂꯛꯏꯗꯣ ꯑꯩ ꯁꯥꯎꯔꯛꯑꯒꯦ ꯑꯣꯀꯦ ꯑꯩ ꯊꯝꯈ꯭ꯔꯒꯦ ꯍꯧꯖꯤꯛ
ꯈꯪꯗꯦ ꯑꯃꯗꯨꯗꯤ ꯌꯥꯝ ꯂꯥꯡꯉꯦꯃꯦ ꯈꯪꯗꯦ ꯇꯨꯃꯤꯟꯅꯕꯁꯨ ꯌꯥꯗꯦꯅꯦ
ꯑꯗꯨꯃꯥꯏꯅ ꯇꯧꯍꯟꯒꯅꯨ ꯍꯥꯏꯕ ꯅꯠꯇ꯭ꯔꯣ
ꯃꯥ ꯀꯨꯝꯈ꯭ꯔꯦ ꯑꯝꯇ ꯃꯈꯥ ꯀꯨꯝꯈ꯭ꯔꯦ ꯅꯝꯗꯅ ꯀꯨꯝꯈ꯭ꯔꯦ ꯌꯥꯗꯅꯁꯨ
ꯑꯁ ꯑꯩꯗꯤ ꯑꯪ ꯍꯥꯏꯌꯣ
ꯅꯪ ꯑꯌꯨꯛ ꯆꯥꯛ ꯆꯥꯔꯕꯣ
ꯑ ꯑꯌꯨꯛ ꯆꯥꯛ ꯆꯥꯔꯦ ꯆꯥꯛ ꯌꯦꯟꯖꯥꯡꯗꯣ ꯃꯈꯣꯏꯁꯨ ꯊꯦꯡꯅ ꯆꯥꯏ ꯌꯦꯟꯖꯥꯡꯗꯣ ꯀꯣꯕꯤ ꯊꯣꯡꯉꯦꯕꯀꯣ ꯆꯝꯊꯣꯡ ꯌꯥꯝ ꯍꯥꯎꯇꯦꯕ ꯀꯣ ꯑꯁ ꯌꯥꯝ ꯍꯥꯎꯇꯕ ꯍꯥꯏꯕꯨ ꯌꯥꯝ ꯍꯥꯎꯇꯦ ꯑꯗꯨꯒ ꯀꯥꯡꯉꯧ ꯑꯃꯗꯤ ꯇꯧꯋꯦ ꯀꯥꯡꯉꯧꯗꯨꯕꯨꯗꯤ ꯈꯔ ꯍꯥꯎꯋꯦꯕꯀꯣ ꯑꯗꯨꯏꯗꯨꯒ ꯆꯥꯛꯇꯣ ꯑꯗꯨꯁꯨ ꯆꯦꯡ ꯆꯪꯉꯦꯕ ꯑꯩꯈꯣꯏꯒꯤ ꯔꯥꯏꯁ ꯀꯨꯀꯔꯗꯣ ꯈꯔ ꯅꯨꯡꯉꯥꯏꯇ꯭ꯔꯕ ꯃꯥꯜꯂꯦꯕꯀꯣ ꯑꯗꯨꯗꯨꯅ ꯆꯦꯡ ꯆꯪꯉꯦ ꯑꯗꯨꯗꯨꯒꯤ ꯆꯥꯕꯁꯦ ꯌꯥꯗꯕꯒꯤ ꯌꯥꯝ ꯍꯥꯎꯅ ꯆꯥꯗꯤꯌꯦ ꯑꯗꯨꯒꯤ ꯆꯥꯛ ꯂꯃꯛꯑꯦ ꯍꯧꯖꯤꯛ
ꯌꯥꯝ ꯐꯔꯦꯅꯦ ꯑꯗꯨꯗꯤ ꯑꯩꯗꯤ ꯉꯁꯥꯢ ꯑꯌꯨꯛꯇꯤ ꯌꯥꯝ ꯍꯥꯎꯅ ꯆꯥꯈꯤ ꯑꯩꯗꯤꯅꯦ ꯑꯌꯨꯛꯇꯅꯦ ꯁꯔꯚꯤꯁ ꯆꯠꯂꯦꯕꯀꯣ ꯑꯗꯨ ꯁꯥꯔꯚꯤꯁ ꯆꯠꯁꯦꯅ ꯊꯣꯛꯂꯛꯄꯁꯤꯗ ꯇꯧꯔꯔꯣꯏ ꯍꯥꯏꯕꯗꯒꯤ ꯀꯦꯊꯂꯤꯛ ꯆꯔꯆ ꯑꯃꯗ ꯆꯠꯂꯦꯕꯀꯣ
ꯑꯥ
ꯑꯗꯨꯒ ꯁꯥꯔꯚꯤꯁꯁꯤꯦ ꯌꯥꯎꯔꯨꯔꯦꯕꯀꯣ ꯑꯗꯨꯒ ꯊꯣꯛꯂꯛꯄ ꯀꯥꯟꯁꯤꯗ ꯑꯃꯅ ꯌꯥꯗꯕ ꯈꯪꯕ꯭ꯔ ꯑꯗꯨ ꯒꯤꯅꯦ ꯂꯝꯕꯤꯗ ꯆꯥ ꯊꯛꯑꯥ ꯍꯜꯂꯛꯏ
ꯑꯗꯨ ꯅꯪ ꯆꯥꯛ ꯂꯥꯝꯂꯃꯥꯒ ꯆꯥ ꯈꯛꯇ ꯊꯛꯑꯒ ꯊꯧꯕꯗꯨꯕꯨ ꯅꯪ ꯄꯨꯛ ꯊꯟꯕ꯭ꯔꯣ ꯅꯪ
ꯄꯨꯛ ꯊꯜꯂꯦ ꯑꯌꯨꯛꯇꯅꯦ ꯍꯧꯒꯠꯂꯒ ꯆꯠꯇ꯭ꯔꯤꯉꯩꯗ ꯏꯁꯤꯡ ꯑꯁꯥꯕ ꯊꯛꯑꯦꯕꯀꯣ ꯑꯗꯣ ꯍꯧꯒꯠꯄ ꯀꯥꯟꯗ ꯏꯁꯤꯡ ꯑꯁꯥꯕ ꯊꯛꯄꯁꯦ ꯏꯁꯥꯁꯨ ꯌꯥꯝ ꯅꯨꯡꯉꯥꯏꯕꯀꯣ ꯑꯗꯣ ꯀꯩꯅꯣꯅꯦ ꯅꯪ ꯅꯈꯣꯟꯁꯦ ꯇꯥꯔꯛꯇ꯭ꯔꯤꯅꯦ ꯍꯜꯂꯣ ꯇꯥꯕ꯭ꯔꯣ ꯑꯩꯒꯤ ꯃꯈꯣꯟ ꯇꯥꯕ꯭ꯔꯣ ꯑꯩꯁꯨ ꯇꯥꯗ꯭ꯔꯦ ꯅꯦꯠꯋꯥꯛꯁꯦ ꯌꯥꯗ꯭ꯔ ꯃꯥꯜꯂꯦ ꯀꯩꯅꯣ ꯇꯧꯔꯤꯁꯤꯕꯣ ꯑꯩꯗꯤ ꯇꯥꯗ꯭ꯔꯦ ꯅꯪ ꯅꯈꯣꯟꯁꯦ ꯀꯃꯥꯏꯅ ꯇꯧꯅꯤ ꯎꯝ